ꯍꯜꯂꯣ ꯑꯣ ꯇꯥꯔꯦ ꯇꯥꯔꯦ ꯍꯧꯖꯤꯛ
ꯉꯁꯥꯏꯗꯤꯗ꯭ꯔꯕꯣ
ꯀꯩꯕ
ꯉꯁꯥꯏ ꯑꯗꯨꯗꯤ ꯇꯥꯗ꯭ꯔꯕꯣ
ꯑꯧ ꯀꯩꯝꯇ ꯇꯥꯗꯌꯦ ꯉꯁꯥꯏꯒꯤꯗꯨꯗꯤ
ꯍꯧꯖꯤꯛꯗꯤꯇꯥ ꯑꯕꯣ
ꯍꯧꯖꯤꯛꯇꯤ ꯇꯥꯔꯦ
ꯇꯛꯁꯔꯕꯨꯁ
ꯀꯔꯤꯌꯥ
ꯍꯥꯥ
ꯀꯩ ꯍꯥꯏꯅꯣ ꯇꯥꯍꯧꯗ꯭ꯔꯦ
ꯀꯩꯕ
ꯀꯩ ꯍꯥꯏꯅꯣ ꯇꯥꯍꯧꯗꯔꯦ
ꯆꯥꯛ ꯆꯥꯔꯕꯣ ꯍꯥꯏꯕꯅꯤ
ꯑꯣ ꯆꯥꯛꯂꯣ ꯑꯧ ꯑꯥ ꯆꯥꯔꯦ
ꯏꯟ ꯆꯕꯤꯔꯒꯦ ꯅꯪꯝꯕ
ꯎꯝ ꯏꯔꯣꯟꯕ ꯆꯥꯏ ꯀꯥꯡꯉꯧꯒ
ꯅꯪꯅ ꯊꯣꯡꯕ꯭ꯔꯥ ꯅꯣꯏ ꯏꯃꯥꯅ ꯊꯣꯡꯕ꯭ꯔꯥ
ꯏꯃꯥꯟꯅꯕꯤꯒ ꯑꯩꯒꯅ ꯊꯣꯡꯉꯦ
ꯍꯥꯥ
ꯏꯃꯥꯟꯅꯕꯤꯒ ꯑꯩꯒꯅ ꯊꯣꯡꯉꯦ
ꯍꯥꯎꯕ꯭ꯔꯣ
ꯍꯥꯎꯋꯦ ꯅꯣꯏꯗꯤ ꯀꯩ ꯌꯦꯟꯖꯥꯡ ꯆꯥꯔꯒꯦ
ꯈꯣꯏꯗꯤ ꯆꯥꯗ꯭ꯔꯤꯗ ꯈꯣꯏꯗꯤ ꯉꯁꯥꯏ ꯇꯣꯔꯦꯟꯗ ꯉꯥ ꯐꯥꯕ ꯆꯕꯀꯣ ꯑꯗꯨꯒꯤ ꯍꯧꯖꯤꯛ ꯍꯤꯟꯁꯥꯡ ꯀꯟꯅ ꯊꯣꯡꯔꯤꯌꯦ
ꯑꯦ ꯀꯥꯏ ꯀ ꯇꯨꯔꯦꯜꯗꯒꯤ ꯍꯥꯏꯔꯣ
ꯍꯥꯥ
ꯇꯨꯔꯦꯜꯗꯒꯤ ꯍꯥꯏꯔꯣ
ꯑꯥꯎ ꯇꯨꯔꯦꯟꯗꯒꯤ ꯑꯩꯈꯣꯏ ꯆꯤꯡꯗꯒꯤꯀꯣ
ꯑ ꯂꯣꯛ ꯑꯣꯏꯅ ꯂꯩꯕ ꯀꯃꯥꯏꯅ ꯂꯩꯒꯦ ꯍꯥꯏꯗꯤ ꯈꯪꯗꯦꯗꯅ ꯑꯩꯈꯣꯏꯗꯣ ꯁꯤꯌꯥꯔ ꯇꯧꯔꯛꯑꯣ ꯈꯔ ꯍꯥꯏꯗꯤꯅꯦ ꯅꯣꯏ ꯍꯥꯏꯗꯤ ꯆꯤꯡ ꯑꯣꯏ ꯆꯤꯡ ꯑꯣꯏ ꯍꯥꯏꯗꯅ
ꯑꯥ
ꯑꯗ ꯇꯨꯔꯦꯜꯗꯣ ꯑꯣꯏꯗꯤ ꯄ꯭ꯂꯦꯟ ꯑꯣꯏꯕꯗꯗꯤ ꯑꯩꯈꯣꯏꯅ ꯇꯨꯔꯦꯜ ꯆꯦꯟꯕ ꯈꯣꯠꯄꯗꯣ ꯈꯪꯉꯦꯗꯅ
ꯑꯥ
ꯅꯣꯏ ꯑ ꯆꯤꯡꯗꯗꯤ ꯍꯥꯏꯗꯤ ꯑꯩꯈꯣꯏꯅ ꯎꯕꯁꯤꯅ ꯋꯥꯇꯔꯐꯣꯜꯒꯤ ꯇꯥꯏꯞꯇ ꯑꯗꯨꯝ ꯍꯥꯏꯗꯤ ꯏꯃꯥꯖꯤꯅꯦꯁꯟ ꯇꯧꯀꯥꯟꯗ ꯑꯗꯨꯃꯥꯏꯅ ꯋꯥꯈꯜꯅ ꯁꯥꯒꯠꯀꯥꯟꯗ ꯑꯗꯨꯃꯥꯏꯅ ꯑꯣꯏꯅ ꯊꯣꯛꯂꯛꯑꯦꯕ
ꯑꯥ
ꯑꯗꯣ ꯀꯃꯥꯏꯅ ꯇꯧꯒꯦꯗꯣ ꯍꯥꯏꯔꯛꯑꯣ ꯍꯥꯏꯕ
ꯈꯣꯏꯔꯣꯝꯗꯔꯣ
ꯑꯥ
ꯈꯣꯏꯔꯣꯝꯗꯗꯤ ꯇꯨꯔꯦꯟ ꯍꯥꯏꯁꯤ ꯅꯣꯏ ꯑ ꯑꯦꯛꯖꯥꯝꯄꯜꯗ ꯏꯝꯐꯥꯜꯗ ꯂꯩꯕ ꯇꯨꯔꯦꯜ ꯂꯩꯅ
ꯎꯝ
ꯑꯗꯨꯗꯒꯤ ꯈꯔꯗꯤ ꯇꯣꯉꯥꯜꯂꯅꯤ ꯑꯩꯈꯣꯏꯗꯗꯤ ꯏꯝꯐꯥꯜꯗ ꯑꯩꯈꯣꯏꯗꯤ ꯅꯨꯡ ꯆꯥ ꯀꯩꯝꯇ ꯌꯥꯎꯗꯦꯅ
ꯌꯥꯎꯗꯦ
ꯈꯪꯗꯦ
ꯌꯥꯎꯗꯦ ꯍꯥꯏꯕ
ꯍꯥ
ꯍꯣꯏ ꯍꯥꯏꯕ ꯍꯥꯏꯔꯛꯑꯣ ꯍꯥꯏꯕ
ꯑꯥ ꯑꯗꯨꯗꯒꯤꯗꯤ ꯍꯣꯏ ꯏꯝꯐꯥꯗ ꯂꯩꯕ ꯇꯨꯔꯦꯟ ꯆꯤꯡꯗ ꯂꯩꯕ ꯗꯨꯗꯤ ꯄꯨꯔꯥ ꯈꯦꯠꯅꯩꯕ ꯑꯩꯈꯣꯏꯔꯣꯝꯗꯗꯤ
ꯑꯥ
ꯑꯗꯨ ꯉꯥꯁꯨ ꯍꯧꯋꯤ ꯈꯣꯏꯔꯣꯝꯗꯨꯗꯤ ꯏꯝꯐꯥꯜꯗꯒꯤ ꯉꯥꯗꯨꯗꯒꯤꯁꯨ
ꯎ ꯅꯨꯡꯉꯥ ꯀꯥꯏꯅꯒ ꯌꯣꯟꯕꯗꯣ
ꯍꯥꯥ
ꯅꯨꯡꯉꯥ ꯀꯥꯏꯅꯒ ꯌꯣꯜꯂꯦꯕ ꯍꯥꯏꯗꯤ ꯅꯨꯡꯗ ꯂꯩꯕ ꯅꯨꯡ ꯃꯔꯛꯇ ꯂꯩꯕ ꯉꯥꯅꯦ ꯀꯥꯏꯅꯒ
ꯑꯣ ꯅꯨꯡꯉꯥꯅꯦ
ꯑꯥ ꯆꯨꯝꯕ꯭ꯔꯥ ꯌꯣꯟꯕ꯭ꯔꯥ ꯅꯣꯏꯔꯣꯝꯒꯤꯁꯨ
ꯑꯩꯈꯣꯏꯁꯤ ꯌꯣꯟꯅꯤꯗ ꯍꯥꯏꯕꯗꯤ ꯑꯩꯈꯣꯟꯗ ꯂꯩꯔꯤꯕ ꯉꯥꯁꯦ ꯇꯥꯡꯉꯤꯕ ꯑꯗꯨꯒꯤ ꯑꯩꯈꯣꯏ ꯄꯥꯛ ꯌꯣꯟꯂꯤꯕ ꯑꯗꯨꯒꯤ
ꯑ
ꯑꯩꯈꯣꯏ ꯉꯥ ꯐꯥꯞ ꯍꯥꯏꯕ ꯑꯗꯨꯒꯤ ꯑꯩꯈꯣꯏꯗꯤ ꯄꯥꯛ ꯌꯣꯟꯂꯤꯌꯦ
ꯎꯝ
ꯑꯩꯈꯣꯏꯗꯣ ꯄꯨꯡ ꯏꯤ ꯖꯤ ꯑꯃ ꯑꯅꯤ ꯑꯍꯨꯝ ꯑꯗꯨꯝ ꯐꯥꯔꯁꯨ ꯑꯩꯈꯣꯏꯗꯤ ꯌꯣꯟꯅꯤꯕ
ꯑꯗꯨꯝ ꯃꯌꯥꯝ ꯂꯩꯕ꯭ꯔꯣ ꯉꯥꯅꯨꯡꯗꯣ ꯑꯗꯨꯝ ꯅꯨꯡꯇꯤꯒꯤ ꯐꯥꯔꯁꯨ ꯑꯗꯨꯝ ꯐꯥ ꯅꯨꯡꯇꯤꯒꯤ
ꯎꯝ ꯑꯗꯨꯝ ꯑꯣ ꯑꯗꯨꯝ ꯌꯥꯝ ꯌꯥꯝ ꯐꯥꯏꯗ
ꯎꯝ ꯑꯗꯨꯗꯤ ꯌꯣꯟ ꯌꯥꯏ ꯀꯩꯅꯣ ꯅꯨꯡꯇꯤꯒꯤ ꯃꯌꯥꯝ ꯃꯌꯥꯝ ꯐꯥꯔꯗꯤ
ꯅꯪꯁꯨ ꯆꯥꯅꯤꯡꯕ꯭ꯔꯣ
ꯆꯥꯅꯤꯡꯉꯦ
ꯂꯥꯛꯑꯣ
ꯈꯪꯖꯨ ꯈꯪ ꯗꯅ ꯊꯤꯜꯂꯛꯀꯦꯒ ꯍꯥꯏꯗꯧ ꯃꯥꯜꯂꯦ ꯑꯗꯨꯒ
ꯆꯥꯅꯤꯡꯉꯗꯤ ꯂꯥꯛꯑꯣ ꯑꯩꯁꯨ ꯐꯔꯣꯂꯥꯎ ꯄꯨꯔꯛꯑꯒ ꯊꯣꯡꯔꯒ ꯅꯪꯉꯣꯟ ꯄꯤꯖꯒꯦ
ꯊꯤꯜꯂꯛꯀꯦꯒ ꯍꯥꯏꯗꯧ ꯃꯥꯜꯂꯦ ꯍꯥꯏꯕ
ꯍꯥꯥ
ꯊꯤꯜꯂꯛꯀꯦꯒ ꯍꯥꯏꯗꯧꯕ ꯃꯥꯜꯂꯨꯔꯦ ꯍꯥꯏꯕ
ꯊꯤꯜꯂꯛꯀꯦ ꯑꯗꯨ ꯑꯣꯏꯔꯁꯨ ꯂꯩꯅ ꯑꯩꯈꯣꯏ ꯑꯃꯨꯛ ꯑꯩꯈꯣꯏꯅ ꯑꯦꯛꯖꯥꯝꯄꯜꯗ ꯑꯩꯅ ꯑꯃꯨꯛ ꯐꯔꯦ ꯅꯨꯃꯤꯗꯥꯡ ꯑꯃꯗ ꯌꯨꯝꯗ ꯑꯩꯅꯀꯣ ꯉꯁꯤꯁꯦ ꯐꯥꯔꯅꯦꯕ ꯉꯥꯗꯣ
ꯑꯥ
ꯐꯥꯔꯒ ꯅꯨꯃꯤꯗꯥꯡ ꯑꯃꯗꯤ ꯌꯨꯝꯗ ꯊꯝꯃꯨꯅꯤꯅ
ꯎꯝ ꯎꯝ
ꯑꯗꯨꯒ ꯑꯌꯨꯛ ꯉꯟꯇꯥ ꯍꯧꯒꯠꯂꯒꯥ ꯒꯥꯔꯤ ꯇꯣꯡꯉ ꯑꯥ ꯑꯃꯨꯛ ꯊꯤꯜꯂꯛꯄꯗꯣ ꯑ ꯑꯗꯨꯗꯤꯀꯣ ꯃꯍꯥꯎꯗꯣ ꯌꯥꯔꯤꯕ ꯑꯗꯣꯏꯁꯨꯛꯄꯨꯗꯤ ꯅꯪ ꯆꯠꯅꯤꯡꯉꯦ ꯍꯥꯏꯔꯗꯤ ꯑꯗꯨꯝ ꯍꯦꯛꯇ ꯂꯥꯛꯑꯣ ꯑꯩꯒ ꯐ꯭ꯔꯦꯁꯇꯀꯣ ꯐꯥꯔꯒꯀꯣ ꯄꯤꯖꯒꯤꯕꯥ
ꯎꯝ ꯑꯁ ꯑꯗꯨ ꯎꯝ ꯍꯥꯏꯗꯤ ꯅꯣꯏ ꯑꯗꯨꯋꯥꯏꯒꯤ ꯂꯩꯕꯒꯤ ꯂꯥꯏꯞ ꯏꯁ꯭ꯇꯥꯏꯜꯗꯣ ꯑꯗꯨ ꯅꯨꯡꯉꯥꯏꯔꯝꯗꯧ ꯃꯥꯜꯂꯦ ꯑꯗꯨꯝ
ꯆꯜꯕꯤꯈꯣꯏ ꯕꯖꯥꯔꯗ ꯑꯗꯨꯝ ꯃꯣꯏ ꯉꯥ ꯌꯣꯟ ꯁꯤꯅꯤ ꯀꯩꯅꯣ ꯑꯥꯢꯁ ꯑꯗꯨꯝ
ꯊꯝꯃꯦ ꯊꯝꯃꯦ ꯎꯝ ꯕꯣꯛꯁꯇ
ꯑꯥ ꯑꯗꯣ ꯑꯩꯈꯣꯏꯒꯤ ꯍꯧꯖꯤꯛ ꯑꯩꯅ ꯍꯥꯏꯔꯤꯕ ꯉꯥꯗꯨꯗꯤꯀꯣ ꯑꯗꯨꯃꯥꯏꯅ ꯊꯝꯃꯗꯤꯀꯣ ꯃꯍꯥꯎꯗꯣ ꯃꯥꯡꯉꯦꯕꯥ ꯑꯗꯨꯒꯤꯅꯤ ꯍꯥꯏꯕꯗꯤ ꯑꯗꯨꯝ ꯇꯥꯡꯉꯦꯕ ꯑꯩꯈꯣꯏ ꯐꯥꯕꯁꯨ ꯑꯗꯨꯒꯤ
ꯎꯝ ꯑꯗꯣ ꯍꯥꯎꯗꯤ ꯍꯥꯎꯋꯦ ꯑꯩ ꯆꯥꯒ꯭ꯔꯦꯕꯀꯣ ꯅꯨꯡꯉꯥ ꯅꯤꯅ ꯃꯣꯏ ꯆꯩꯅ ꯂꯦꯡ ꯑꯃ ꯑꯌꯥꯏꯕꯗꯣ ꯈꯪꯕ꯭ꯔꯥ
ꯑꯃ ꯆꯩꯩꯅ ꯑꯣꯏꯅ ꯂꯦꯡꯁꯤꯜꯂꯒ ꯌꯥꯏꯕ ꯃꯥꯜꯂꯦꯕ ꯈꯨꯌꯥꯏꯗꯣ ꯑꯩꯈꯣꯏꯗꯩ ꯑꯩꯈꯣꯏꯅ ꯁꯤꯗ ꯉꯥ ꯌꯥꯏꯕꯗꯤ ꯑꯩꯈꯣꯏ ꯍꯥꯏꯗꯤ ꯑꯗꯨꯝ ꯉꯥ ꯌꯩꯅꯕꯁꯦ ꯑꯥ ꯑꯗꯨꯝ ꯀꯩꯝꯇ ꯉꯥꯗꯣ ꯑꯗꯨꯝ ꯈꯔꯥꯏꯅꯨꯡꯗ ꯊꯥꯡꯀꯠꯂꯒ ꯑꯗꯨꯝ ꯌꯥꯏꯗꯅ ꯑꯗꯣ ꯑꯩꯅ ꯊꯦꯡꯅꯕꯗꯗꯤ ꯅꯨꯡꯉꯥꯅꯤ ꯍꯥꯏꯕꯗꯣ ꯆꯩꯅ ꯂꯣꯏ ꯂꯦꯡꯁꯤꯜꯂꯦꯕ ꯃꯌꯥ ꯃꯀꯣꯛꯇꯒꯤ ꯇꯧꯔꯒ
ꯉꯥꯅꯝ ꯀ ꯁꯦꯝꯕꯅꯤ ꯑꯁ ꯌꯥꯝ ꯍꯥꯎꯕꯅꯤ ꯉꯥꯅꯝꯗꯣ
ꯎꯝ ꯍꯥꯎꯋꯦ ꯍꯥꯏꯕ ꯑꯗꯨꯏꯅꯦ ꯑꯩꯅ ꯍꯥꯎꯕꯅꯦ ꯍꯥꯏꯁꯦ ꯑꯩ ꯆꯥꯈ꯭ꯔꯦꯕ ꯑꯗꯣ ꯑꯌꯥꯏꯕ ꯑꯣꯏꯅꯗꯤ ꯆꯥꯕ ꯐ꯭ꯔꯦꯁ ꯑꯣꯏꯅ ꯐ꯭ꯔꯦꯁꯇꯤ ꯅꯠꯇꯦꯕꯀꯣ
ꯑꯣ
ꯑꯗꯨꯒꯤ ꯋꯥꯅꯤꯗ ꯐ꯭ꯔꯦꯁꯇꯤ ꯌꯥꯝ ꯍꯥꯎꯔꯝꯅꯦꯕ ꯑꯌꯥꯏꯕꯗꯣ ꯁꯨ ꯍꯥꯎꯕꯅꯤꯅ
ꯑꯩꯈꯣꯏꯗꯤ ꯑꯁꯤ ꯐꯥꯔꯃꯤ ꯌꯨꯝꯗ ꯂꯥꯛꯑꯅꯤ ꯑꯗꯩ ꯑꯗꯨꯝ ꯊꯣꯟꯒ ꯆꯥꯕꯅꯦ
ꯎꯝ
ꯑꯇꯣꯞꯄꯒꯨꯝꯅ ꯐ꯭ꯔꯤꯖ ꯅꯨꯡꯁꯥ ꯑꯗꯨꯋꯥꯏꯗ ꯊꯝꯕꯗꯣ ꯑꯗꯣ ꯆꯥꯕꯗꯣ ꯀꯌꯥꯃꯨꯛ ꯅꯨꯡꯉꯥꯏꯇꯕ ꯍꯥꯏꯕꯗꯤ ꯃꯍꯥꯎꯗꯣ
ꯎꯝ
ꯑꯩꯈꯣꯏꯗꯤ ꯑꯗꯨꯝ ꯐ꯭ꯔꯦꯁ ꯐ꯭ꯔꯦꯁ ꯑꯗꯨꯝ ꯆꯥꯕꯅꯦ ꯉꯁꯤ ꯐꯥꯏ ꯁꯤ ꯆꯅꯤ ꯍꯌꯦꯡ ꯐꯥꯏ ꯍꯥꯌꯦꯡ ꯑꯃꯨꯛ ꯆꯥ ꯐꯕꯅꯦ ꯑꯁ ꯍꯥꯎꯕꯅꯦ ꯀꯣ ꯈꯣꯍꯥꯎ ꯁꯤꯗꯤꯒꯣ ꯅꯪ ꯍꯦꯛ ꯃꯍꯥꯎꯗꯣ ꯈꯪꯉꯥꯕ ꯑꯁ ꯁꯤꯗ ꯁꯤ ꯉꯥꯁꯦ ꯑꯃꯨꯛꯀ ꯐꯪꯉꯣꯏꯅ ꯍꯥꯏꯔꯣꯏ ꯍꯥꯏꯔꯤꯅꯦ
ꯍꯦ ꯍꯦ
ꯑꯁꯦꯡꯕꯒꯤꯅꯦ ꯐꯥꯒꯤ ꯅꯠꯇꯦ ꯑꯩꯅꯥ ꯍꯥꯏꯁꯦ
ꯍꯣꯏ ꯍꯣꯏ ꯅꯗꯣ ꯅꯣꯏ ꯆꯥꯛ ꯌꯥꯝ ꯊꯦꯡꯉꯦ
ꯍꯥ
ꯅꯣꯏ ꯆꯥꯛ ꯌꯥꯝ ꯊꯦꯡꯉꯦꯕ
ꯑꯣ ꯍꯟꯗꯛꯗꯤ ꯋꯥꯔꯜ ꯀꯞ ꯃꯇꯝꯅꯤꯅꯥꯀꯣ ꯑꯗꯨ ꯋꯥꯔꯜ ꯀꯞ ꯕꯣꯜ ꯑꯗꯨ ꯉꯥꯏꯕ ꯑꯣꯏꯅ ꯑꯗꯨꯝ ꯆꯥꯒꯦ ꯍꯥꯏꯅ ꯂꯩꯕꯅꯤꯅ
ꯎꯝ ꯍꯣꯏ ꯀꯞꯁꯨ ꯌꯦꯡꯕ꯭ꯔꯣꯅꯣ
ꯍꯣꯏ ꯑꯩꯈꯣꯏꯗꯤ ꯑꯗꯨꯝ ꯅꯨꯡꯇꯤꯒꯤ ꯌꯦꯡꯗ ꯍꯧꯖꯤꯛ ꯉꯁꯤꯁꯨ ꯌꯦꯡꯉꯤ ꯑꯗꯩ ꯑꯌꯣ ꯎꯝ ꯎꯝ ꯉꯟꯇꯥ ꯄꯨꯡ ꯃꯔꯤ ꯑꯗꯨꯋꯥꯏꯁꯨ ꯑꯃꯨꯛ ꯌꯦꯡꯅꯤ
ꯎꯝ ꯉꯁꯤꯗꯤ ꯀꯅꯥ ꯀꯅꯥꯗꯤ ꯂꯩꯒꯦ ꯄ꯭ꯂꯦ
ꯑꯁꯤ ꯐ ꯀꯥꯎꯔꯦ ꯑ ꯍ ꯄꯣ ꯃꯅꯤꯠ ꯋꯥꯖꯦ ꯔꯗꯣꯗꯤ ꯈꯉꯤꯅ
ꯈꯪꯉꯦ ꯅꯨꯃꯤꯡ
ꯃꯔꯤꯅ ꯁꯥꯏ ꯑꯗꯨꯋꯥꯏꯗ
ꯑꯣ ꯅꯣꯏ ꯐꯣꯟꯗ ꯌꯦꯡꯕ꯭ꯔꯣ ꯅꯠꯇ꯭ꯔꯒ ꯇꯤꯚꯤꯗ ꯌꯦꯡꯅꯤꯔꯣ
ꯍꯣꯏꯗꯤ ꯐꯣꯟꯗ ꯌꯦꯡꯗꯤꯗ ꯇꯤꯚꯤꯅ ꯇꯤꯚꯗꯁꯨ ꯍꯣꯏ ꯃꯔꯛꯇꯉ ꯑꯣꯕ ꯃꯤ ꯌꯥꯝꯗꯤ
ꯕꯗꯤ ꯊꯣꯡꯕ ꯑꯣ
ꯂꯤꯇꯔ ꯀꯣ ꯑꯗꯨꯠꯇ ꯀꯥꯞꯄꯒ ꯌꯦꯡꯉꯤ ꯃꯤ ꯌꯥꯝꯃꯤꯁꯦ ꯃꯤ ꯃꯤ ꯍꯝ ꯃꯔꯤ ꯈꯤꯇꯪ ꯑꯣꯏꯔꯗꯤ ꯇꯤꯚꯤ ꯑꯆꯧꯕꯗꯣ
ꯑꯥ
ꯌꯦꯡꯉꯦ ꯑꯗꯨꯗꯩ ꯃꯤ ꯌꯥꯝꯗꯤꯦ ꯑꯗꯨ ꯃꯗꯨ ꯌꯦꯡꯉꯦ ꯅꯣꯏꯗꯤ ꯌꯦ꯭ꯔꯣ
ꯑꯩꯈꯣꯏꯗꯤ ꯌꯦꯡꯗꯤꯌꯦ
ꯏꯁꯁ ꯀꯩꯅꯣ ꯅꯨꯄꯤ ꯑꯁ ꯉꯛꯍꯦꯛ ꯑꯩꯁꯦ ꯅꯪ ꯑꯗꯨꯝ ꯍꯥꯏꯕꯗꯀꯣ ꯅꯨꯄꯤ ꯅꯨꯄꯤ ꯑꯇꯧꯕꯁꯤꯗꯤꯅꯥꯗꯣꯒꯤ ꯐꯦꯁ ꯁꯅꯦ ꯁꯤꯒꯤ ꯏꯁꯅꯦꯠ ꯅꯦꯝꯕꯔꯒꯤ ꯐꯦꯁꯁꯤ ꯍꯥꯏ ꯑꯗꯨ ꯅꯪꯕꯨꯗꯤ ꯌꯦꯡꯗꯤ ꯍꯥꯏ ꯁꯦ ꯂꯔ ꯄꯨ꯭ꯔꯣ
ꯃꯈꯜ ꯃꯈꯜ ꯑꯗꯨꯝ ꯌꯥꯎꯕ ꯇꯥꯕꯅꯤꯅꯦ ꯌꯦꯡꯗꯤ ꯌꯦꯡꯅꯤꯡꯉꯦꯕꯀꯣ ꯑꯗꯣ ꯑꯩ ꯌꯦꯡꯗꯤ ꯌꯦꯡꯅꯤꯡꯉꯦꯕ ꯑꯗꯨꯒꯅꯦ ꯇꯨꯝꯕꯗꯣ ꯑꯍꯤꯡꯗꯨꯒꯨꯝꯕ ꯃꯣꯏ ꯊꯦꯡꯉꯀꯥꯟꯗ ꯑꯗꯨꯝ ꯂꯩꯗꯅ ꯃꯣꯏꯒꯤ ꯃꯦꯠꯁꯇꯣ
ꯑꯣ
ꯑꯗꯨꯒꯤ ꯇꯨꯝꯕꯗꯣ ꯀꯥꯏꯒꯗ꯭ꯔꯥ ꯑꯗꯨꯝ ꯈꯜꯂꯦꯕ ꯑꯩꯗꯣ ꯑꯗꯨꯗꯒꯤ ꯍꯥꯏꯗꯤ ꯇꯨꯝꯗ꯭ꯔꯗꯤ ꯅꯣꯡꯉꯥꯜꯂꯒ ꯊꯕꯛ ꯇꯧꯕꯗꯣ ꯉꯝꯗꯦꯕ ꯀꯣꯛꯇꯣ
ꯑ ꯑꯧ ꯑ ꯑꯗꯨ ꯑꯣꯏꯇꯥꯔꯗꯤ ꯊ ꯁꯨꯕꯒꯤꯔꯣ
ꯍꯥꯥ
ꯅꯪ ꯑꯗꯨ ꯑꯣꯏꯇꯥꯔꯗꯤ ꯅꯪ ꯊꯕꯛ ꯁꯨꯕꯒꯤꯔꯣ
ꯊꯕꯛ ꯁꯨꯕꯒꯤ ꯅꯠꯇꯕ ꯍꯥꯏꯗꯤ ꯑꯗꯨꯝ ꯅꯣꯡꯉꯥꯜꯂꯒ ꯑꯗꯨꯝ ꯊꯕꯛꯇꯤ ꯇꯧꯋꯦꯗꯅ
ꯑꯣ
ꯑꯌꯨꯛ ꯑꯗꯨꯝ ꯍꯧꯒꯠꯂꯒ ꯊꯕꯛ ꯏꯪꯈꯥꯡ ꯆꯠꯊꯣꯛ ꯊꯕꯛ ꯆꯠꯊꯣꯛꯀꯗꯕ ꯑꯣꯏꯔꯁꯨ ꯑꯗꯨꯝ ꯆꯠꯊꯣꯛ ꯑꯇꯣꯞꯄ ꯇꯧꯔꯅꯤ
ꯍꯥꯏꯕꯗꯤ ꯑꯩꯅ ꯍꯥꯏꯕꯗꯤ ꯅꯪꯅ ꯊꯕꯛ ꯁꯨꯕꯗꯣ
ꯎꯝ
ꯌꯨꯝꯗꯔꯥ ꯅꯠꯇ꯭ꯔꯒ ꯃꯄꯥꯟ ꯔꯣꯝꯗꯔ ꯍꯥꯏꯕ ꯋꯥꯅꯤꯅ
ꯁ ꯊꯕꯛ ꯁꯨꯕꯗꯤ ꯅꯠꯇꯦ ꯀ꯭ꯂꯥꯁ ꯅꯨꯡ ꯆꯠꯄ ꯈꯣꯠꯄ ꯂꯩꯗꯅ
ꯀꯩ ꯀ ꯀ꯭ꯂꯥꯁꯅꯣ
ꯎꯝ ꯂꯥꯏꯔꯤꯛ ꯂꯥꯏꯔꯤꯛꯇꯣ ꯈꯔ ꯇꯝꯃꯤꯕꯅꯤꯅ ꯀ꯭ꯂꯥꯁꯇꯨꯁꯨ ꯆꯠꯂꯤꯗꯅ ꯑꯗꯨꯒꯤ ꯋꯥꯅꯤꯗ
ꯑꯣ ꯊꯪꯁꯦ
ꯑꯗꯨꯅ ꯀꯣꯛ ꯆꯤꯛ ꯑ- ꯀꯣꯛꯇꯣ ꯆꯤꯛꯑꯦꯕ ꯇꯨꯝꯗ꯭ꯔꯗꯤ ꯑꯗꯨꯗꯨꯅ ꯑꯗꯨꯝ ꯇꯨꯝꯕꯅ ꯐꯩꯌꯦꯅ ꯈꯜ-ꯈꯟꯕꯒꯤ ꯑꯗꯨꯝ ꯇꯨꯝꯃꯦꯕ
ꯑꯩꯈꯣꯏꯗꯤ ꯑꯁꯤ ꯇꯨꯝꯃꯣꯏ ꯑꯗꯨꯝ ꯍꯩꯌꯦꯡ ꯑꯌꯨꯛ ꯐꯥꯎ ꯌꯦꯡꯒꯅꯤ ꯑꯗꯩ ꯄꯨꯡ ꯑꯃ ꯅꯠꯇ꯭ꯔꯒ ꯄꯨꯡ ꯑꯅꯤ ꯑꯗꯨ-ꯑꯗꯨ-ꯑꯗꯨꯈꯛꯇ ꯇꯨꯝꯑꯅꯤ ꯑꯗ ꯇꯛꯁꯥꯅꯤ ꯑꯗꯇꯗ ꯆꯠꯂꯅꯤ
ꯍꯥ
ꯑꯇꯩ ꯊꯕꯛ ꯀꯩꯝ ꯇꯧꯗ꯭ꯔꯣ ꯍꯥꯏꯁꯦ
ꯑꯩꯁꯦ ꯍꯥꯥꯟꯅ ꯀꯣ
ꯀꯩꯕ
ꯑꯩ ꯍꯥꯟꯅꯀꯣ
ꯎꯝ
ꯇꯥꯕ꯭ꯔꯣ
ꯇꯥꯏꯌꯦ ꯇꯥꯏꯌꯦ
ꯑꯩꯅ ꯗꯨꯝ ꯑꯦꯅꯤ ꯑꯗꯨꯁꯨ ꯊꯥꯏ ꯑꯗꯨꯒ ꯄꯥꯔꯠ ꯇꯥꯏꯝ ꯖꯣꯞꯁꯨ ꯑꯣꯏꯅ ꯑꯗꯨꯝ ꯇꯧꯋꯤ ꯑꯗꯣ ꯍꯟꯗꯛꯇꯤ ꯑꯩ ꯊꯕꯛ ꯑꯃ ꯂꯩꯕꯒꯤꯀꯣ ꯑꯗꯨ ꯑꯩ ꯌꯨꯝꯗ ꯑꯃꯨꯛ ꯂꯩꯕ ꯑꯗꯩ ꯅꯨꯃꯤꯠ ꯃꯉꯥ ꯇꯔꯨꯛ ꯑꯗꯨꯅ ꯑꯃꯨꯛ ꯆꯠꯂꯅꯤ
ꯎꯝ ꯅꯪ ꯌꯨꯝꯗ ꯑꯗꯨꯝ ꯂꯩꯇꯕ꯭ꯔꯣ
ꯑꯥ
ꯌꯨꯝ-ꯌꯨꯝꯗ ꯑꯗꯨꯝ ꯂꯩꯇꯕ꯭ꯔꯕ
ꯑꯣ ꯑꯩ ꯌꯨꯝꯗ ꯑꯩ ꯄꯥꯛ ꯂꯩꯇꯦꯗ ꯑꯩ ꯀ꯭ꯂꯥꯁ ꯀ꯭ꯂꯥꯁ ꯇꯦꯟ ꯍꯦꯛ ꯂꯣꯎꯕꯇꯒꯤ ꯑꯩ ꯀ꯭ꯂꯥꯁ ꯇꯦꯟ ꯍꯦꯛ